ꯇꯥꯕ꯭ꯔꯣ
ꯈꯔ ꯇꯞꯀꯦ ꯇꯧꯋꯤꯗ ꯃꯈꯣꯟꯁꯦ
ꯇꯞꯄꯦ
ꯑꯣ ꯐꯔꯦ ꯐꯔꯦ ꯍꯧꯖꯤꯛꯄꯨꯗꯤ
ꯑꯣ
ꯀꯩꯗꯧꯔꯝꯃꯤꯅꯣ
ꯑ ꯆꯥꯛꯆꯥꯥ ꯇꯣꯛꯑꯕꯒꯤ ꯐꯃꯨꯡꯗ ꯑꯃꯨꯛ ꯉꯥꯏꯍꯥꯛ ꯁꯜꯂꯤ ꯍꯥꯏꯇꯥꯔꯦ
ꯁꯦꯀꯦꯟ ꯔꯥꯎꯟꯒꯤ ꯇꯨꯝꯕꯁꯦ ꯑꯅꯤꯁꯨꯨꯕꯔꯥ ꯑꯥ
ꯅꯣꯡꯃꯗ ꯑꯅꯤꯔꯛ ꯍꯦꯛ ꯇꯨꯝꯃꯒꯅ ꯈꯔ ꯄꯦꯜꯂꯤꯗꯅ
ꯑꯧ ꯁꯨꯝ ꯇꯨꯝꯈ꯭ꯔꯗꯤꯅꯦꯀꯣ ꯅꯨꯡꯗꯥꯡ ꯅꯨꯡꯊꯤꯟ ꯉꯥꯛꯇꯪ ꯑꯣꯏꯔꯁꯨ ꯍꯥꯏꯐꯦꯠ ꯂꯣꯡꯍꯧꯗ꯭ꯔꯗꯤꯅꯦ ꯑꯩꯈꯣꯏꯒꯤ ꯏꯁꯥꯁꯦ ꯏꯇꯦꯛ ꯇꯦꯛꯈꯠꯇꯕꯗꯧ ꯐꯥꯎꯕꯅꯦ ꯍꯥꯏꯕ
ꯄꯨꯨꯔꯤꯅꯦ ꯇꯨꯝꯕꯁꯦ ꯑꯩꯗꯤ ꯃꯤꯒꯤꯗꯤ ꯈꯪꯗ꯭ꯔꯦ ꯍꯥꯏꯗꯤ ꯑꯩꯒꯤꯗꯤ ꯆꯥꯗ꯭ꯔꯁꯨ ꯇꯨꯝꯖꯒꯦꯗꯅ ꯂꯩꯌꯦꯕ ꯑꯩꯗꯤ ꯍꯦꯛ ꯇꯨꯝꯍꯧꯗ꯭ꯔꯕꯀꯣ ꯑꯩꯗꯤ ꯑꯗꯒꯤ ꯑꯃꯨꯛ ꯑ ꯀꯩꯅꯣ ꯇꯧꯖꯒꯦ ꯑꯗꯨꯝꯕ ꯍꯥꯏꯅꯕ ꯊꯕꯛ ꯁꯨꯔꯤꯁꯤꯡꯗꯒꯤ ꯅꯠꯇꯕ ꯑꯩꯈꯣꯏꯒꯤ ꯊꯕꯛ ꯁꯨ ꯍꯥꯏꯔꯒꯁꯨ ꯄꯦꯟꯅ ꯇꯨꯝꯃꯒ ꯋꯥꯅ ꯁꯨꯖꯒꯦꯕꯀꯣ ꯇꯨꯝꯕ ꯁꯤꯃ ꯋꯥꯠꯂꯒ ꯈꯥꯡꯕ ꯇꯨꯝꯕꯒ ꯈꯥꯡꯕ ꯇꯝꯗꯤ ꯑꯩ ꯁꯨꯝ ꯀꯩꯅꯣ ꯑꯗꯨꯝꯗꯤ ꯑꯩꯉꯣꯟꯗ ꯌꯥꯎꯗ꯭ꯔꯦ
ꯑꯩꯁꯨ ꯎꯏꯕ ꯍꯩꯅꯗꯤꯌꯦ ꯑꯗꯨꯗꯨꯅꯅꯦ ꯎꯏꯕ ꯍꯩꯅꯗꯤ ꯗꯕ ꯊꯕꯛꯀ ꯇꯔꯝ ꯍꯥꯏꯐꯦꯠ ꯇꯨꯝꯅꯤꯡꯉꯛꯑꯕ ꯎꯏꯔꯗꯤ ꯑꯩꯈꯣꯏꯅ ꯇꯧꯔꯤ ꯊꯕꯛꯇꯨꯁꯨ ꯄꯨꯛꯅꯤꯡ ꯆꯪꯗꯦꯗꯅꯀꯣ ꯁꯨꯛ ꯋꯥꯅ ꯈꯥꯡꯕ ꯍꯧꯅꯗꯦꯅ ꯊꯣꯛꯂꯥꯎ ꯇꯨꯝꯊꯣꯛꯈꯤꯕ
ꯍꯣꯏ ꯑꯇꯪ ꯄꯨꯡꯈꯥꯏ ꯑꯃ ꯄꯨꯡ ꯑꯃ ꯀꯣ
ꯑꯗꯨꯒ ꯀꯥꯔꯟ ꯌꯥꯝ ꯇꯥꯕ ꯑꯃꯅ ꯉꯍꯥꯛꯇꯪ ꯇꯨꯝꯒꯦ ꯇꯧꯔꯒ ꯃꯌꯥꯝ ꯇꯨꯡꯉꯝꯕꯗꯣ
ꯅꯨꯡꯊꯤꯟ ꯑꯌꯨꯛ ꯅꯨꯡꯊꯤꯟ ꯅꯨꯃꯤꯗꯥꯡ ꯇꯨꯝꯕꯅ ꯑꯃꯨꯛ ꯑꯩꯈꯣꯏꯒꯤ ꯉꯍꯥꯛ ꯇꯪꯈꯛ ꯇꯨꯝꯒꯦ ꯀꯩꯅꯣ ꯇꯧꯒꯦ ꯈꯣꯠꯀꯦ ꯍꯧꯒꯠꯀꯦ ꯍꯥꯏꯕꯗ ꯉꯝꯃꯦꯕ ꯑꯗꯨꯒ ꯅꯨꯡꯊꯤꯟꯒꯤꯅ ꯌꯥꯝ ꯁꯥꯊꯤꯔꯤꯁꯦ ꯅꯨꯡꯊꯤꯟ ꯇꯨꯝꯕꯗꯤ ꯑꯩꯈꯣꯏꯗ ꯅꯝꯁꯤꯟꯕ ꯑꯃꯈꯛ ꯌꯥꯎꯋꯦꯕ
ꯎꯝ ꯌꯥꯝ ꯀꯨꯏꯃꯟꯅꯥ ꯇꯨꯝ ꯃꯅꯨꯡꯗꯅ° ꯌꯥꯝ ꯀꯨꯏꯃꯟꯅ ꯃꯟꯅ ꯇꯨꯝꯃꯁꯨ ꯏꯁꯥꯁꯦ ꯑꯅ ꯃꯍꯥ ꯆꯨꯕꯅꯦ
ꯎꯔꯤꯅꯤ ꯀꯩꯅꯣ ꯍꯧꯒꯠꯄꯁꯨ ꯉꯝꯗꯕꯤ ꯅꯨꯡꯊꯨꯟ ꯆꯨꯞꯄꯗꯣ ꯃꯥ ꯃꯥꯡꯍꯟꯕꯤ ꯑꯗꫭ ꯇꯧꯔꯗꯤ ꯑꯁꯦꯡꯕꯩꯗꯤ ꯅꯨꯃꯤꯗꯥꯡꯗ ꯃꯄꯨꯡ ꯐꯥꯅ ꯇꯨꯝꯃꯒ ꯅꯨꯡꯁꯤꯅ ꯇꯨꯝꯁꯤꯟꯗꯁꯤ ꯐꯗꯣꯏꯅꯦꯕꯥ
ꯍꯣꯏ ꯉꯥꯛꯇꯪ ꯎꯏꯕꯣꯏ ꯀꯔꯤꯕꯣꯏ ꯇꯧꯕꯗꯣꯀꯣ ꯑꯗꯣ ꯍꯥꯏ ꯐꯦꯠ ꯄꯣꯊꯥꯕꯒꯤ ꯀꯩꯅꯣ ꯇꯧꯕꯗꯣ ꯕꯗꯤ ꯐꯕ ꯑꯩꯈꯣꯏꯗꯤ ꯍꯦꯛꯇ ꯇꯨꯝꯊꯣꯛꯈꯤꯕꯗꯣ ꯑꯩꯁꯨ ꯇꯨꯏꯁꯟꯒ ꯇꯧꯕꯅꯦ ꯑꯗꯒꯤ ꯐꯤ ꯅꯨꯡ ꯁꯥꯕꯅꯦ ꯈꫭꯠꯄꯅꯦ ꯉꯍꯥꯛꯇꯪ ꯇꯨꯝꯍꯧꯗ꯭ꯔꯗꯤ ꯅꯨꯡꯗꯥꯡꯗ ꯍꯦꯛꯇ ꯉꯝꯗꯦꯕ ꯉꯟꯇ ꯍꯦꯛꯇ ꯇꯨꯝꯅꯤꯡꯉꯑꯦꯕ
ꯎꯝ ꯅꯍꯥꯟ ꯋꯥꯏ ꯑꯩꯅ ꯐꯤ ꯁꯥꯔꯤꯉꯩꯗꯣ ꯑꯁ ꯑꯗ ꯋꯥꯕꯁꯦ ꯑꯗꯨꯗꯗꯤ ꯄꯩꯁꯥꯒꯤ ꯃꯌꯥꯏꯗꯨꯅ ꯍꯦꯛꯇ ꯑꯩꯈꯣꯏꯒꯤ ꯇꯨꯝꯕꯥ ꯆꯥꯕ ꯈꯪꯗꯕꯤ ꯅꯨꯃꯤꯗꯥꯡ ꯐꯥꯎ ꯅꯤꯡꯊꯤ ꯅꯨꯡꯉꯥꯏꯅ ꯇꯨꯝꯗꯕꯤ ꯇꯧꯕꯗꯒꯤ ꯑꯩ ꯑꯃ ꯃꯔꯛ ꯑꯃ ꯌꯥꯝꯅ ꯅꯣꯏꯔꯝꯃꯒ ꯀꯣꯔꯣꯅꯥꯏ ꯃꯇꯝꯗ ꯑꯃꯨꯛ ꯀꯪꯁꯤꯟꯈ꯭ꯔꯤꯁꯦ ꯑꯃꯨꯛ ꯊꯕꯛꯅ ꯍꯥꯏꯗꯤ ꯅꯨꯡꯊꯤꯒꯥ ꯏꯇꯨꯝ ꯇꯨꯝꯗꯕꯤꯗ ꯐꯤꯗꫭ ꯁꯥꯕꯁꯦ ꯍꯦꯟꯕꯂꯥꯛꯛꯇꯅꯅꯦ ꯑꯩꯈꯣꯏꯒꯤ ꯀꯣꯟꯁꯤꯗ ꯍꯥꯏꯗꯤ ꯈꯨꯠ ꯆꯤꯡ ꯇꯧꯔꯒ ꯁꯥꯕꯁꯤꯗꯤ ꯎꯏꯅꯤꯡꯉꯥꯏ ꯃꯔꯝꯗꯤ ꯂꯩꯇꯦꯗꯅꯀꯣ ꯂꯩ ꯂꫭꯟꯕꯥ ꯈꯣꯠꯄꯗꯕꯨꯣꯏ ꯁꯨꯝ ꯃꯥꯏꯗ ꯌꯦꯡꯁꯤꯜꯂ ꯂꯩꯕꯒꯤ ꯑꯗꯨꯝ ꯀꯥꯏꯅ ꯎꯔꯛꯀꯗ꯭ꯔꯥ ꯍꯥꯏꯕꯩ ꯌꯥꯅꯤ ꯀꯣꯀꯥ ꯀꯣꯛꯀꯥꯅ ꯁꯥꯕꯗꯣ ꯑꯗꯨꯗꯐꯥꯎ ꯎꯔꯛꯏꯅ°ꯕꯥ ꯁꯥꯊꯤꯕꯩ ꯆꯥꯡꯁ° ꯍꯨꯟꯕꯗꯨ ꯐꯥꯎꯇ ꯋꯥꯝꯃꯜꯂꯛ ꯇꯅ° ꯃꯁꯂꯥꯏ ꯀꯟꯅ ꯆꯠꯅꯔꯤꯉꯩꯒꯤ ꯃꯔꯛꯇꯣ ꯃꯁꯂꯥꯏ ꯁꯥ ꯁꯅ ꯎꯔꯝꯕ ꯀꯥ ꯌꯥꯎꯔꯤꯅꯤꯅ° ꯋꯥꯕ ꯍ°ꯜꯔꯛꯄꯒꯤ
ꯎꯝ ꯑꯩꯗꯤ ꯇꯨꯝꯅꯤꯡꯉꯗꯤ ꯐꯠ ꯍ°ꯛꯇꯥ ꯇꯨꯝ ꯊꯣꯛꯑꯦ
ꯑꯩꯁꯨ ꯍꯧꯖꯤꯛꯀꯥꯟꯗꯤ ꯎꯏꯕꯁꯦ ꯍꯩꯇ꯭ꯔꯕꯒ ꯀꯩꯅꯣꯝ ꯇꯧꯔꯦ ꯍꯥꯏꯗꯤ ꯊꯥꯏꯅꯗꯤ ꯔꯥꯏꯔꯤꯛ ꯄꯥꯕꯒꯁꯤ ꯑꯨꯏꯕꯁꯤꯗ ꯃꫭꯏꯒꯤ ꯃꯀꯣꯛꯀꯥꯁꯦ ꯍꯥꯟꯗ ꯊꯣꯟꯖꯤꯟꯒꯦ ꯇꯧꯕ ꯃꯌꯥꯝ ꯌꯥꯎꯒꯤꯈꯤꯕꯅꯦꯕ ꯑꯩꯁꯨ
ꯎꯝ ꯍꯧꯖꯤꯛꯇꯤꯀꯣ ꯂꯥꯏꯔꯤꯛ ꯄꯥꯔꯝꯕ ꯑꯣꯏꯔꯁꯨꯀꯣ ꯎꯝ ꯂꯥꯏꯔꯤꯛ ꯄꯥꯔꯤꯉꯩ ꯑꯣꯏꯔꯁꯨ ꯇꯨꯝꯅꯤꯡꯉꯗꯤ ꯁꯠ ꯇꯨꯝꯊꯣꯛꯄ
ꯍꯥꯎ ꯑꯍꯟ ꯑꫭꯏꯔꯛꯑꯕ ꯖꯥꯠꯅꯤ ꯑꯩꯁꯨ ꯃꯥꯃꯥꯆꯧꯕꯤꯅꯥ ꯊꫭꯡꯅꯥꯎꯗꫭ ꯃꯥꯡꯉꯦ ꯏꯁꯥ ꯑꯗꯨꯁꯨ ꯇꯦꯛꯈꯠꯇꯕꯤ ꯑꯃ ꯃꯥꯡꯒꯔ꯭ ꯃꯥꯡꯉꯛ ꯈ ꯈꯪꯗꯦ ꯃꯤꯗꯣ ꯆꯪꯗ꯭ꯔꯦꯕꯤ__
ꯀꯨꯏꯔ ꯀꯨꯏꯔꯒ ꯁꯨꯝ ꯁ ꯑ ꯀꯣꯟꯅ ꯂꯥꯛꯄ ꯒ꯭ꯌꯥꯟꯗꯤ ꯀꯔꯤ ꯁꯤ __ ꯀꯤꯒꯤ ꯇꯔꯥ ꯇꯧꯔꯖꯨ ꯑꯥ ꯍꯣꯏ__ ꯇꯔꯥ ꯇꯧꯔꯖꯨ ꯀꯥꯟꯅꯗꯦ__
ꯑꯗꯨ ꯍꯥꯏꯔ ꯅꯤꯡꯁꯤꯡꯉꯛꯑꯦ __ ꯑꯗꯨ ꯍꯥꯏꯔꯒ ꯅꯪꯕꯣ __ ꯑꯈꯣꯏꯒꯤ ꯀꯩꯅꯣꯗꯣ ꯇꯥꯟꯅꯔꯕꯣ ꯑꯩꯈꯣꯏꯒꯤ ꯂꯨꯄꯥ ꯆꯞꯄꯤꯒꯤꯖꯦ ꯆꯥꯟꯗꯤ ꯆꯞꯄꯤꯁꯦ __
ꯎꯝ
ꯅꯥꯏꯟꯇꯤꯟ ꯅꯥꯏꯇꯤ ꯇꯨ ꯅꯥꯏꯟꯇꯤ ꯊ꯭ꯔꯤꯒꯤ ꯑꯣꯏꯕꯗꯣ ꯐꯪꯀꯥꯟꯗ ꯂꯨꯄꯥ ꯂꯤꯁꯤꯡ ꯌꯥꯡꯈꯩꯒ ꯑꯣꯟꯅꯩ ꯍꯥꯏꯕꯗꯣ__ ꯑꯣꯝꯃꯤꯅꯦ __
ꯂꯤꯁꯤꯡ ꯇꯔ꯭ꯥꯉꯥꯅꯦ__
ꯇꯔ꯭ꯥꯉꯥ ꯑꯣꯏꯕꯔ꯭ꯅꯦ ꯌꯥꯡꯈꯩ ꯌꯥꯡꯈꯩ ꯍꯥꯏ ꯍꯥꯏꯌꯦꯗ__
ꯇꯔ꯭ꯉꯥꯅꯦ ꯇꯔ꯭ꯥꯉꯥꯅꯦ ꯑꯗꯨ ꯗꯨꯀꯥꯟꯗꯣ ꯉꯔꯥꯡ ꯂꯥꯛꯑꯒ ꯃꯌꯥꯝꯗ ꯈꯗꯔ꯭ꯛ__ ꯇꯧꯕꯅꯦꯅ ꯇꯧꯕꯒꯤ ꯂꯥꯛꯑꯒ ꯍꯦꯠꯇ__ ꯃꯤ ꯃꯌꯥꯝ ꯊꯣꯝꯖꯤꯜꯂ ꯇꯧ ꯗꯨꯀꯥꯟ ꯊꯣꯡ ꯂꯣꯟꯖꯜꯂꯦꯅ ꯇꯧꯅꯩꯗꯨꯗꯤ ꯉꯔꯥꯡ__
ꯃꯆꯥ ꯅꯨꯄꯥ ꯈꯪꯗꯤꯌꯦ ꯑꯩꯈꯣꯏ ꯇꯥꯃꯣꯖꯦ ꯍꯧꯖꯤꯛ ꯀꯩꯅꯣ ꯇꯧꯏꯗꯅ__ ꯕꯦꯡꯠ ꯇ ꯂꯩꯕꯗꯣ ꯑꯗꯨꯗ ꯃꯥꯅ ꯂꯨꯄꯥ ꯆꯥꯟꯗꯤ ꯆꯞ __ ꯑꯅꯤ ꯄꯨꯔꯛꯑꯒ ꯂꯨꯄꯥ ꯂꯥꯛ ꯑꯃ ꯄꯨꯔꯒ ꯍꯧꯖꯤꯛꯇ ꯅꯨꯄꯥ ꯑꯃ ꯍꯟꯒꯗ ꯉꯥꯏꯔꯤꯅ__ ꯍꯥꯏꯌꯦꯅ ꯑꯈꯣꯏ ꯃꯥꯅ ꯍꯪꯉꯛꯑꯦꯕ ꯑꯩꯉꯣꯟꯗ__
ꯎꯝ
ꯅꯨꯄꯥ ꯆꯥꯟꯗꯤ ꯂꯨꯄꯥ ꯂꯨꯄꯥ ꯆꯠꯄꯤꯗꯣ ꯑꯅꯤꯈꯛ ꯂꯨꯄꯥ ꯂꯥꯛꯑ ꯑꯃ ꯍꯧꯖꯤꯛꯇ ꯅꯨꯄꯥ ꯑꯝ ꯄꯨꯔ ꯆꯠꯈ꯭ꯔꯦ ꯍꯥꯏꯅ ꯍꯥꯏꯌꯦꯌꯦ __
ꯎꯝ ꯆꯥꯟꯗꯤꯗꯨꯖꯨ ꯑꯃ ꯍꯦꯛꯇ ꯌꯥꯗꯕꯅꯤꯗ__ ꯃꯣꯏꯒꯤ ꯐꯣꯟꯒ ꯑꯣꯟꯅꯕꯖꯨ ꯇꯧꯕꯅꯦꯕ__
ꯎꯝ
ꯑꯗꯣ ꯉꯔꯥꯡ ꯑꯗꯨꯒꯤ ꯗꯨꯀꯥꯟꯗ ꯍꯦꯛꯇ ꯃꯤ ꯃꯌꯥꯝ ꯊꯣꯝꯖꯤꯟꯅꯔ ꯃꯇꯝ ꯃꯥꯡꯒꯩ ꯇꯧꯅꯔ ꯀꯩꯅꯣ ꯇꯧꯋꯦꯅ__ ꯎꯝ ꯃꯣꯏ ꯀꯔꯤꯅꯣ ꯇꯧꯋꯦꯅ ꯇꯧꯕꯒꯤ__ ꯊꯣꯡ ꯂꯣꯟꯖꯟꯒꯔ꯭ꯦꯅ ꯉꯔꯥꯡ ꯐꯦꯁꯕꯨꯛꯇ ꯊꯦꯡꯅꯩꯌꯦ__
ꯀꯃꯥꯏꯅ ꯂꯣꯟꯖꯤꯟꯈ꯭ꯔꯤꯕ __
ꯃꯌꯥꯝꯅ ꯍꯥꯏꯕꯗꯤ ꯃꯣꯏꯒꯤꯗꯣ ꯑꯩꯈꯣꯏꯒꯤ__ ꯎꯝ ꯃꯌꯥꯝꯗ ꯅꯝꯊꯥꯛꯀꯨꯝꯕ ꯇꯧꯕꯒꯤꯒꯨꯝꯕ ꯌꯥꯎꯕ꯭ꯔ ꯈꯪꯗꯦꯕꯀꯣ__ ꯑꯗꯨꯒꯤ ꯀꯩꯅꯣ ꯇꯧꯕꯒꯤ ꯉꯔꯥꯡ ꯊꯣꯡ ꯂꯣꯟꯖꯟꯒꯤꯕꯒꯤ ꯇꯧꯅꯕꯅꯤ __
ꯗꯤ ꯐꯦꯛꯅꯦ ꯍꯥꯏ ꯍꯥꯏꯔꯕ__
ꯍꯣꯏ ꯍꯥꯟꯅ ꯈꯔ ꯑꯃ ꯄꯨꯅꯒꯤꯕꯖꯨ ꯌꯥꯎꯔꯦꯕ ꯄꯩꯁꯥꯖꯦ ꯂꯤꯁꯤꯡ__ ꯇꯔ꯭ꯥꯉꯥ ꯍꯥꯏꯗꯤ ꯇꯔ꯭ꯥꯉꯥ ꯄꯤꯕ ꯐꯣꯟ ꯑꯃꯃꯝꯒ ꯃꯣꯕꯥꯏꯜ ꯐꯣꯟ__
ꯑꯧ ꯑ__
ꯇꯧꯔꯒ ꯑꯗ ꯃꯣꯏ ꯃꯣꯏꯒꯤꯗꯣ ꯆꯞ__ ꯆꯥꯕꯗꯤ ꯄꯟꯗꯤ ꯄꯜꯂꯛꯇ꯭ꯔꯦ ꯗꯨꯀꯥꯟ ꯊꯣꯡꯗꯤ ꯃꯌꯥꯡ ꯃꯌꯥꯝ ꯍꯧꯔꯒ ꯂꯣꯟꯖꯟꯈꯒꯔ꯭ꯦꯕ__
ꯑꯗꯨ ꯈꯪꯗꯦꯃꯦ ꯍꯧꯖꯤꯛꯀꯥꯟꯖꯦ ꯀꯃꯥꯏ ꯇꯧꯏꯅꯣ ꯑꯗꯒꯤ ꯑꯥꯏꯐꯣꯟ ꯒꯥꯏꯖꯦ ꯊꯔ __ ꯇꯨꯌꯦꯞ ꯊꯔꯇꯤꯟꯒꯥꯖꯦ __ ꯊꯧꯕꯥꯜ ꯂꯣꯝꯗꯖꯨ ꯑꯥ ꯀꯩꯅꯣ ꯇꯧꯏꯅꯦꯅ ꯈꯣꯏꯒꯤ ꯑꯥꯏꯐꯣꯟꯖꯦ ꯑꯅꯧ ꯑꯅꯧꯕ ꯂꯣꯟꯆ ꯇꯧꯔꯦꯗꯅ__ ꯑꯗꯨꯗꯨꯒꯤ ꯑꯥ ꯑꯔꯤꯕ ꯑꯗꯨꯝꯕ ꯑꯥ ꯇꯨꯌꯦꯜꯞꯀꯨꯝꯕ__ ꯊꯔꯇꯤꯟꯒꯨꯝꯕ ꯀꯥꯏꯗꯨ __ ꯊꯧꯕꯥꯜꯗꯒꯁꯨ ꯑꯣꯐꯔ ꯄꯤꯊꯣꯛꯑꯅꯤꯅ ꯂꯨꯄꯥ ꯂꯤꯁꯤꯡ ꯀꯌꯥꯅꯣ ꯀꯨꯟꯊ꯭ꯔꯥꯒ ꯀꯩꯅꯣꯗꯒ ꯇꯧꯕꯅꯦ ꯇꯧꯔꯤ ꯈꯪꯕ꯭ꯔꯥ ꯑꯥꯏ ꯑꯩꯈꯣꯟꯁꯦ ꯀꯩꯅꯣ ꯌꯥꯝ ꯍꯣꯡꯉꯕ
ꯔꯥꯝꯕꯒꯨꯝꯕ ꯔꯥꯕ
ꯑꯗꯨꯗꯤ ꯃꯥꯟꯗꯦ ꯍꯥꯏꯕ ꯍꯥꯏꯗꯤ ꯀꯩ ꯍꯥꯏꯗꯣꯏꯅꯣ ꯐꯣꯟꯗꯣ ꯆꯞ ꯆꯞ ꯑꯥ
ꯁꯤꯖꯤꯟꯅ ꯃꯤꯅ ꯑꯩꯈꯣꯏꯒꯤ ꯁꯤꯖꯤꯟꯅꯔꯨꯔꯕ ꯏꯁꯝ ꯁꯝꯅ ꯁꯦꯀꯦꯟ ꯍꯦꯟ ꯍꯥꯏꯇꯥꯔꯦꯀꯣ ꯁꯨꯝꯕꯁꯤꯗꯤ ꯑ ꯈꯔ ꯑꯗꯨꯝ ꯍꯣꯡꯅꯕꯅꯦꯕ
ꯑꯗꯣ ꯍꯧꯖꯤꯛꯀꯤꯗꯨꯗꯤꯅꯦ ꯃꯥꯟꯗꯦꯕ ꯑꯗꯣ ꯃꯥꯟꯗꯦꯕ ꯍꯥꯏꯕꯗꯤ ꯀꯃꯥꯏꯅ ꯇꯧꯒꯦꯗ ꯐꯣꯟ ꯃꯅꯤꯡꯁꯦ ꯀꯣꯕꯔꯁꯦ ꯑꯉꯧꯕ ꯉꯥꯛꯇ ꯑꯣꯏ ꯗꯅ ꯑꯗꯨꯒ ꯐꯣꯟꯗꯨꯁꯨ
ꯗꯤ ꯃꯌꯥꯝ ꯌꯥꯝꯃꯦꯕ ꯃꯣꯏꯅ ꯎꯠꯂꯤꯕ ꯄꯣꯠꯇꯣ
ꯎꯝ
ꯍꯥꯏꯗꯤ ꯆꯞ ꯆꯞ ꯆꯞ ꯆꯞ ꯃꯥꯟꯅꯕꯗꯨꯗ ꯀꯩꯅꯣꯗꯣ ꯃꯅꯤꯡꯡꯒꯥꯗꯣ ꯈꯣꯠꯄ ꯈꯣꯠꯄ ꯀꯩꯝ ꯌꯥꯎꯗꯦ ꯕꯤꯗ ꯑꯗꯨꯝ ꯇꯨꯌꯦꯞꯇꯁꯨ ꯀꯩꯅꯣꯃ ꯄꯔꯦꯡ ꯑꯃ ꯑꯁꯥꯡꯕ ꯑꯃ ꯑꯉꯧꯕ ꯉꯥꯛꯇ ꯎꯠꯄ ꯑꯗꯒꯤ ꯊꯥꯔꯇꯤꯟꯗꯁꯨ ꯑꯉꯧꯕ ꯉꯥꯛꯇ ꯃꯅꯤꯡꯗ ꯍꯥꯏꯗꯤ ꯃꯌꯥꯝꯅ ꯁꯤꯖꯤꯟꯅꯔꯨꯕ ꯍꯥꯏꯔꯒ ꯑꯉꯧꯕ ꯑꯗꯣ ꯉꯥꯛꯇꯗꯤ ꯊꯥꯗꯣꯔꯛꯑꯒ ꯇꯧꯕꯗꯤ ꯇꯧꯔꯣꯏꯗꯅꯀꯣ
ꯍꯣꯏꯅꯦ ꯑꯗꯣ ꯃꯣꯏꯒꯤꯗꯣ ꯑꯁꯦꯡꯕꯒꯨꯝꯕ ꯍꯥꯏꯕꯗꯤ ꯑꯥꯏꯐꯣꯟ ꯑꯣꯏꯔꯒ ꯂꯩ ꯑ ꯑꯩꯈꯣꯏꯒꯤ ꯑ ꯀꯩꯅꯣꯒꯤ ꯏꯟꯗꯤꯌꯥꯒꯤ ꯑꯗꯒꯤ ꯀꯩꯅꯣꯒꯤ ꯂꯩꯌꯦ ꯇꯣꯉꯥꯟꯅ
ꯑꯗꯨꯗꯤ ꯏꯟꯗꯤꯌꯥꯒꯤꯗꯣ ꯑꯣꯏꯔꯝꯕꯁꯨ ꯌꯥꯏ
ꯑꯩꯈꯣꯏꯒꯤ ꯑꯦꯝ ꯑꯥꯏꯗꯁꯨ ꯉꯥꯏꯔꯦ ꯑꯩꯈꯣꯏꯒꯤ ꯆꯩꯅꯥꯒꯤ ꯑꯗꯒꯤ ꯏꯟꯗꯤꯌꯥꯒꯤ ꯑꯅꯤ ꯊꯣꯛꯏꯗꯅ ꯑꯗꯨꯃꯥꯏꯅ ꯂꯩꯕꯅꯦ
ꯎꯝ ꯑꯗꯨꯗꯤ ꯍꯧꯖꯤꯛꯀꯤꯗꯣ ꯑꯩꯅ ꯈꯟꯕꯒ ꯏꯟꯗꯤꯌꯥꯅ ꯁꯥꯕꯗꯣ ꯑꯣꯏꯔꯝꯒꯗꯕ ꯃꯥꯟꯁꯤꯜꯂꯛꯑꯦ ꯑꯥꯏ ꯐꯣꯟꯅꯦ ꯍꯥꯏꯗꯤ ꯃꯤꯁꯤꯡꯁꯦ ꯍꯦꯛꯇ ꯀꯩꯅꯣꯅꯤ ꯁꯤꯅꯥ ꯀꯤꯗꯦꯗꯅ
ꯎꯝ
ꯑꯗꯨ ꯃꯥꯟꯁꯤꯜꯂꯛ ꯍꯥꯏꯕ ꯋꯥꯅꯤꯗ
ꯑꯩꯈꯣꯏꯗ ꯉꯥꯏꯔꯦ ꯑꯄꯠꯄ ꯑꯃ ꯄꯥꯏꯔꯒ ꯅꯩꯕ ꯁꯥꯏꯁꯦ ꯅꯩꯒꯦ ꯇꯧꯕꯅꯦ ꯀꯦꯃꯦꯔꯥꯁꯦ ꯌꯥꯗꯗꯅ
ꯎꯝ ꯑꯩꯈꯣꯏꯗꯤ ꯏꯁꯥꯒꯤ ꯂꯩꯖꯕꯗ ꯌꯥꯝ ꯄꯦꯟꯊꯣꯛꯄ ꯃꯤꯅꯤꯗ
ꯃꯥꯅꯤꯗ ꯅꯠꯇ꯭ꯔꯥ ꯁꯤꯅꯕꯨ ꯅꯨꯡꯉꯥꯏꯅ ꯍꯤꯡꯉꯤꯕꯅꯦ
ꯑꯗꯨꯅꯦ ꯋꯥꯈꯜ ꯅꯨꯡꯉꯥꯏꯅ
ꯎꯝ ꯄꯦꯟꯊꯣꯛꯄ ꯅꯥꯏꯗꯕ ꯃꯤꯅꯦ ꯍꯥꯏꯗꯨꯗꯤ ꯃꯥꯏꯗꯣ
ꯎꯝ
ꯌꯥꯎꯗꯦ
ꯑꯩꯈꯣꯏꯅ ꯄꯦꯟꯊꯣꯛ ꯃꯟꯗꯅ ꯐꯤꯕꯝ ꯁꯨꯝ ꯁꯣꯛꯆꯤꯜꯂꯛꯑꯕ
ꯎꯝ ꯀꯩꯅꯣ ꯃꯇꯨꯡꯗ ꯑꯩ ꯍꯥꯏꯔꯛꯀꯦ ꯑꯗꯨꯗꯣ ꯌꯥꯝ ꯍꯥꯏꯅꯕꯅꯦ ꯑꯩ ꯍꯥꯏ ꯍꯥꯏꯅꯒꯤꯕꯅꯤ ꯀꯥꯡꯗꯣ ꯀꯥꯡꯗꯣ ꯑꯈꯣꯏꯔꯣꯝ ꯆꯠꯂꯨꯁꯤꯅ ꯅꯪꯁꯨ ꯆꯧꯁꯦ ꯇꯥꯡ ꯇ꯭ꯔꯣꯛ ꯇꯔꯥ ꯇꯔꯨꯛ ꯅꯠꯇ꯭ꯔꯣ
ꯃꯥꯅꯦ
ꯑꯗꯨꯒꯤ ꯃꯃꯥꯡꯗ ꯆꯠꯁꯦ ꯍꯥꯏꯕ꯭ꯔꯣ ꯃꯅꯤꯡꯗ ꯆꯠꯁꯦ ꯍꯥꯏꯕ꯭ꯔꯣ ꯎꯝ
ꯑꯩꯈꯣꯏꯁꯨ ꯑꯩꯈꯣꯏꯁꯨ ꯈꯦꯆꯤ ꯆꯥꯥꯟꯗꯣꯏꯅꯤ
ꯎꯝ ꯎꯝ ꯅꯍꯥꯟꯃꯨꯛ ꯆꯠꯂꯣꯏ ꯍꯥꯏꯕ꯭ꯔꯥ ꯀꯩꯅꯣꯝ ꯍꯥꯏꯗꯨꯗꯤ ꯇꯥꯛꯄꯤꯌꯨ ꯐꯖꯥꯅ ꯑꯝꯇ ꯎꯝ ꯐꯖꯕ ꯋꯥꯔꯤ ꯅꯠꯇꯦꯗ
ꯁꯣꯝꯗ ꯑꯝꯇ ꯑꯣꯟꯁꯤꯜꯂꯛꯑꯣ ꯋꯥꯔꯤꯗꯣ
ꯎꯝ ꯍꯣꯏ ꯍꯣꯏ ꯍꯣꯏ ꯑꯁꯤꯗ ꯍꯧꯗꯣꯡ ꯀꯩꯅꯣ ꯇꯧꯕ ꯑꯃ ꯂꯥꯛꯑꯦ ꯃꯁꯥꯛ ꯌꯥꯝ ꯆꯥꯝꯕ ꯑꯃ ꯑꯃꯗꯨꯅꯦ ꯑꯩꯅ ꯃꯨꯟꯅ ꯌꯦꯡꯉꯤꯁꯦ ꯉꯥꯡꯁꯪ ꯉꯥꯡꯉꯥꯒ
ꯑꯩꯈꯣꯏꯁꯨ ꯈꯦꯆꯤ ꯆꯥꯟꯅꯗꯣꯏꯅꯤ ꯀꯥꯡꯗ
ꯈꯦꯆꯤꯁꯤ ꯑꯝꯇꯪ ꯆꯥꯟꯅꯖꯤ ꯍꯥꯢꯕꯅꯤ ꯍꯥꯏꯅꯕꯇꯪ ꯉꯥꯏꯔꯦ ꯑꯗꯨꯝꯗꯤ ꯁꯣꯝꯗ ꯊꯕꯛꯁꯦ ꯍꯥꯏꯗꯤ
ꯎꯝ
ꯑꯃꯃꯨꯛ ꯑꯃꯃꯨꯛ ꯑꯃꯃꯨꯛ ꯇꯧꯕꯒꯤ ꯀꯦꯝ ꯇꯧꯗ꯭ꯔꯦ ꯌꯥꯗ꯭ꯔꯦ
ꯆꯍꯤ ꯆꯥꯝꯃ ꯊꯕꯛ ꯆꯥꯝꯃ ꯍꯥꯏ ꯆꯍꯤ
ꯎꯝ ꯎꯝ ꯕꯑꯝ ꯆꯪꯉꯣꯕ ꯎꯝ
ꯑꯗꯥꯥ ꯅꯪꯒ
ꯆꯪꯉꯦ ꯎꯝ ꯃꯥ ꯍꯟꯅꯨꯃꯤꯟꯅꯗꯣꯏꯅꯤꯅꯦ ꯇꯨꯡꯗꯥ ꯃꯥꯡꯗ ꯁꯤꯔ ꯁꯤꯃꯤꯟꯅꯗꯣꯏꯅꯦꯕ
ꯎꯝ
ꯎꯝ
ꯍꯧꯖꯤꯛꯀꯥꯟꯁꯦ ꯅꯍꯥ ꯌꯥꯝ ꯁꯦꯡꯉꯣ ꯉꯁꯥꯏꯁꯨ ꯐꯦꯁꯕꯨꯛꯇ ꯂꯩꯁꯥꯕꯤ ꯃꯆꯥ ꯑꯃ ꯁꯤꯕꯒꯤ ꯊꯦꯡꯅꯔꯝꯃꯤ ꯂꯦꯛꯊꯔꯛꯑꯒ ꯏꯅꯦ ꯁꯨꯃꯥꯏꯅ ꯂꯦꯛꯊꯔꯛꯑꯒ ꯑꯩꯈꯣꯏꯒꯤ ꯍꯥꯔꯠ ꯇꯦꯛꯀꯨꯝꯕꯒꯤ ꯇꯥꯏꯞꯇꯅꯦ ꯃꯤ ꯌꯥꯝ ꯁꯤꯟꯅꯩ ꯍꯥꯏꯕ ꯅꯍꯥ ꯑꯗꯨꯁꯨ
ꯍꯧꯖꯤꯛꯇꯤ ꯃꯤꯁꯦ ꯌꯥꯝ ꯂꯥꯏꯅ ꯑꯗꯨꯝ ꯁꯤꯔꯕꯅꯤꯗ ꯍꯥꯏꯗꯤ ꯀꯩꯅꯣ ꯇꯧꯕꯗꯣ
ꯎꯝ ꯑꯦ ꯀꯩꯒꯤꯅꯣ ꯌꯦꯡꯉꯨꯔꯒ ꯑꯦ ꯍꯥꯔꯠ ꯑꯦꯇꯦꯛꯅꯤ ꯑꯥ ꯂꯦꯛꯊꯔꯛꯏꯅꯤ ꯍꯦꯛꯇ ꯇꯧꯋꯦ ꯍꯥꯏꯕ
ꯂꯩꯅꯥ ꯄꯥꯛꯀꯥꯟꯗ ꯁꯤꯕꯥ ꯅꯣꯛ ꯐꯗꯦꯀꯤ ꯑꯃ ꯂꯩꯗꯥꯏꯅꯦ ꯏꯄꯣꯝꯒꯤ ꯑꯩꯈꯣꯏꯁꯨ ꯉꯥꯏꯗ ꯇꯝ ꯉꯝꯕ ꯅꯠꯇꯦ ꯍꯥꯏꯕ
ꯉꯝꯗꯦ ꯉꯝꯗꯦ
ꯌꯥꯝ ꯂꯥꯢꯅ ꯁꯤꯔꯝꯅꯤꯗ ꯍꯧꯖꯤꯛꯒꯥꯟꯗꯤ
ꯎꯝ ꯑꯗꯨꯗꯤ ꯑꯩ ꯆꯥꯛ ꯑꯝꯇ ꯆꯥꯎꯈꯤꯒꯦ ꯑꯗꯨꯒ ꯐꯣꯟ ꯇꯧꯔꯛꯀꯦ ꯑꯃꯨꯛ
ꯍꯣꯏ ꯍꯣꯏ ꯍꯣꯔꯦꯟ ꯐꯣꯟ ꯇꯧꯔꯛꯑꯣ ꯀ ꯆꯦ